ꯍꯜꯂꯣ ꯃꯔꯨꯞ ꯃꯔꯨꯞ ꯇꯥꯕ꯭ꯔꯣ ꯑꯥ ꯇꯥꯔꯦ ꯇꯥꯔꯦ
ꯇꯥꯢ ꯑꯥ ꯑꯩ ꯃꯃꯥꯡꯗꯣ ꯃꯔꯨꯞ ꯇ ꯀꯣꯜ ꯇꯧꯕ ꯑꯗꯨ ꯇꯥꯍꯧꯗ꯭ꯔꯦꯅꯦ ꯃꯔꯨꯞ ꯑꯗꯨꯅ ꯃꯁꯥ ꯃꯊꯟ ꯀꯛꯈꯤ ꯂꯩꯔꯝꯃꯦ ꯇꯥꯕꯔꯕꯣ ꯃꯔꯨꯞ
ꯃꯔꯨꯞ ꯁꯤꯕꯨ ꯍꯧꯖꯤꯛꯀꯥꯟ ꯃꯔꯨꯞ ꯁꯤꯕꯨ ꯍꯧꯖꯤꯛꯀꯥꯟ ꯀꯔꯝ ꯀꯔꯝ ꯄꯥꯟꯕꯤꯔꯤꯒꯦ ꯅꯨꯡꯉꯥꯏ ꯐ ꯅꯥꯗ ꯌꯦꯛꯇ ꯂꯩꯕ ꯅꯠꯇ꯭ꯔꯣ
ꯍꯣꯢ ꯑꯗꯨ ꯁꯥꯒꯠꯂꯛꯄꯅꯤꯅ ꯃꯄꯥꯟ ꯊꯣꯛꯅꯤꯡꯕ ꯀꯣꯢꯅꯤꯡ ꯈꯣꯠꯅꯤꯡꯕ ꯑꯗꯨꯒꯨꯝꯕꯁꯨ ꯁꯥꯒꯠꯂꯛꯄꯅꯤꯅ ꯌꯨꯝꯗꯩ ꯃꯄꯥꯜ ꯊꯣꯛꯇꯔꯦ ꯍꯥꯢꯇꯥꯔꯦ
ꯆꯞ ꯃꯥꯟꯅꯩ ꯃꯔꯨꯞ ꯇꯧꯢ ꯍꯧꯖꯤꯛꯀꯥꯟꯁꯦ ꯂꯩꯚꯝ ꯆꯥꯚꯝ ꯈꯪꯗꯔꯦ ꯑꯩꯈꯣꯢꯗꯤ ꯍꯥꯏꯗꯤꯩ ꯅꯨꯡꯉꯥꯏꯇꯔꯣ ꯐꯩꯖꯨꯞ ꯃꯅꯨꯡꯗ ꯆꯪꯉꯒ ꯁꯥꯔꯥ ꯀꯥꯟꯗꯗꯤ ꯐꯩꯖꯨꯞꯁꯨ ꯁꯨꯞꯅꯤꯡꯗꯦ ꯑꯩꯈꯣꯢꯒꯤ ꯀꯔꯤ ꯍꯥꯢꯅꯤ ꯎꯟꯁꯥꯁꯤꯗ ꯑꯁꯥꯕ ꯑꯃ ꯊꯦꯡꯕꯗ ꯀꯔꯤ ꯍꯥꯢꯅꯤ ꯄꯨꯔꯥ ꯂꯥꯢꯃꯟ ꯍꯧꯅꯤꯡꯕꯤꯗꯣ ꯇꯥꯕ꯭ꯔꯣ
ꯇꯥꯢꯌꯦ ꯃꯔꯨꯞ ꯃꯔꯨꯞ ꯑꯩꯅ ꯉꯥꯡꯕꯁꯤ ꯇꯥꯗꯕ꯭ꯔꯣ
ꯇꯥꯔꯦ ꯃꯔꯨꯞ ꯆꯥꯛ ꯏꯁꯤꯡ ꯆꯥꯛ ꯏꯁꯤꯡ ꯀꯔꯝ ꯀꯔꯝ ꯇꯧꯕꯤꯔꯒꯦ
ꯃꯔꯨꯞ ꯑꯩ ꯆꯥꯛꯆꯥ ꯆꯥꯛ ꯅꯨꯡ ꯆꯥꯗ꯭ꯔꯤꯌꯦ꯫ ꯍꯧꯖꯤꯛ ꯉꯥꯏꯍꯥꯛ ꯂꯩꯔꯒꯕꯨꯗꯤ ꯆꯥꯔꯅꯤ꯫ ꯑꯗꯨ ꯃꯔꯨꯞ ꯅꯦꯠꯋꯥꯛ ꯑꯀꯣꯟꯕꯩꯁꯦ ꯈꯔ ꯈꯤꯇꯪ ꯅꯨꯡꯉꯥꯏꯇꯕ ꯃꯥꯜꯂꯦ ꯋꯥ ꯉꯥꯡꯕꯗ ꯈꯤꯇꯪ ꯆꯞꯄ ꯃꯥꯜꯂꯦ ꯑꯗꯨ
ꯍꯣꯏꯅꯦ ꯃꯔꯨ ꯑꯗꯨꯅꯤ ꯇꯧꯔꯤꯁꯦ ꯉꯁꯥꯢꯗꯩꯪ ꯅꯦꯠꯋꯥꯛꯁꯦ꯫ꯃꯔꯨꯞ ꯐꯖꯅ ꯇꯥꯕ꯭ꯔꯣ ꯇꯥꯕ꯭ꯔꯣ ꯐꯖꯟ
ꯇꯥꯔꯦ ꯇꯥꯔꯦ
ꯍꯣꯏꯅꯦ ꯅꯦꯠꯋꯥꯛꯁꯦ ꯉꯁꯤꯁꯦ ꯀꯩꯗꯧꯔꯕꯅꯣ ꯈꯪꯗꯦ ꯌꯥꯝ ꯅꯨꯡꯉꯥꯏꯇꯕ ꯍꯥꯏꯇꯥꯔꯦ ꯈꯔ ꯈꯔ ꯖꯒꯥꯁꯤꯅ ꯑꯣꯏꯗꯣꯏꯔꯥ ꯅꯠꯇ꯭ꯔꯒꯅ ꯃꯁꯥꯒꯤ ꯅꯨꯡꯉꯥꯏꯇꫪꯤꯔꯥ ꯑꯗꯨ ꯈꯪꯗ꯭ꯔꯦ
ꯏꯁꯥꯒꯤ ꯅꯨꯡꯉꯥꯏꯇꯕ ꯑꯣꯏꯒꯗꯕ ꯃꯥꯜꯂꯤ ꯑꯩꯈꯣꯏꯒꯤꯁꯨ ꯂꯩꯔꯤꯕ ꯖꯒꯥꯁꯤ ꯈꯤꯇꯪ ꯑ ꯑꯗꯨ ꯅꯨꯡꯉꯥꯏꯕ ꯑꯣꯏꯗꯦꯕ ꯀꯌꯥ ꯅꯨꯡꯉꯥꯏꯕ ꯌꯧꯗꯦ
ꯍꯣꯏ ꯍꯣꯏ
ꯑꯆꯥ ꯃꫪꯨꯞ ꯍꯧꯖꯤꯛꯀꯥꯟꯁꯤ ꯀꯣꯏꯕ ꯂꯣ ꯂꯥꯡꯕꯁꯤ ꯆꯠꯇ꯭ꯔꯕꯣ ꯀꯃꯥꯏꯅ ꯇꯧꯒꯦ ꯑꯗꯨꯝ ꯌꯨꯝꯗꯩ ꯃꯄꯥꯟ ꯊꯣꯛꯇꯕ꯭ꯔ ꯑꯗꯨꯝ ꯌꯨꯝꯗ ꯑꯗꯨꯝ
ꯄꯔꯨꯞ ꯑꯣꯏꯁ ꯆꯠꯂꯦꯁꯦ ꯉꯁꯤ ꯉꯔꯥꯡꯁꯦ ꯍꯣꯏ ꯉꯔꯥꯡ ꯅꯍꯥꯟ ꯆꯠꯂꯨꯏ ꯀꯣꯏꯕ ꯍꯥꯏꯇꯥꯔꯦ ꯍꯥꯏꯗꯤ ꯂꯩꯗꯅ ꯁꯥꯄꯣꯅꯤꯅ ꯈꯤꯇꯪ ꯅꯨꯡꯉꯥꯏꯊꯣꯛꯁꯦꯅ ꯑꯩꯈꯣꯏ ꯁꯃꯨꯗ꯭ꯔ ꯃꯄꯥꯟ ꯀꯩꯀꯥ ꯁꯨꯝ ꯈꯤꯇꯪ ꯆꯠꯂꯨꯔꯦ ꯍꯥꯏꯗꯤ ꯑꯩꯅ ꯂꯩꯔꯤ ꯖꯒꯥꯁꯤꯗꯤ ꯁꯃꯨꯗ꯭ꯔ ꯃꯌꯥ ꯈꯔ ꯅꯛꯄ ꯍꯥꯏꯇꯥꯔꯦ ꯑꯗꯨꯅ ꯁꯃꯨꯗ꯭ꯔ ꯃꯄꯥꯟꯗ ꯈꯔ ꯌꯧꯊꯣꯛꯎꯁꯤꯅ ꯁꯨꯝ ꯆꯠꯂꯨꯔꯦ ꯅꯨꯡꯉꯥꯏꯔꯨꯔꯦ ꯍꯥꯏꯗꯤ ꯁꯥꯔꯀꯥꯟꯗ ꯑꯩꯗꯤ ꯏꯁꯤꯡꯗ ꯁꯥꯟꯅꯕꯁꯤꯁꯨ ꯅꯨꯡꯉꯥꯏꯗꯣ ꯏꯪꯕꯗ ꯏꯁꯤꯡ ꯊꯦꯡꯕ ꯑꯗꯩꯃꯣ ꯏꯛ ꯊꯦꯡꯅꯤꯡꯗꯦꯗꯣ ꯍꯥꯏꯗꯤ ꯑꯩꯈꯣꯏꯁꯨ ꯃꯉꯥꯏꯔꯦ ꯃꯔꯨꯞ ꯑꯣꯏꯁꯨ ꯇꯧꯔꯝꯒꯅꯤ ꯍꯥꯏꯗꯤ ꯏꯪꯊꯝꯊꯥꯗ ꯂꯣꯏꯕꯖꯤ ꯑꯗꯨꯝ ꯇꯜꯂꯤꯗꯅ ꯑꯃ ꯏꯁꯤꯡ ꯈꯔ ꯁꯥꯍꯟꯗ꯭ꯔꯒꯗꯤ ꯀꯥꯂꯦꯟ ꯊꯥꯗꯅ ꯑꯃꯨꯛ ꯏꯁꯤꯡꯖꯦ ꯑꯗꯨꯝ ꯊꯦꯡꯅꯤꯡꯉ ꯂꯩꯕꯅꯤꯅ ꯏꯁꯤꯡ ꯃꯔꯛꯇ ꯁꯥꯟꯅꯕ ꯍꯥꯏꯁꯤ ꯑꯗꯨꯝ ꯅꯨꯡꯉꯥꯏ ꯑꯗꯨꯅ ꯍꯣꯏ ꯁꯃꯨꯗ꯭ꯔꯗ ꯉꯥ ꯀꯔꯤꯝꯒ ꯑ ꯁꯨꯝ ꯁꯥꯟꯅꯔꯨꯔꯦ ꯅꯨꯡꯉꯥꯏꯅ ꯃꯔꯨꯞꯇꯤ ꯀꯔꯝ ꯀꯔꯝ ꯇꯧꯕꯤꯔꯤ ꯀꯣꯏ ꯅꯣꯡ ꯆꯠ ꯐꯠꯇꯕ꯭ꯔꯥ ꯀꯃꯥꯏ ꯇꯧꯋꯦ
ꯀꯣꯏꯕ ꯀꯌꯥꯗꯤ ꯆꯠꯇ꯭ꯔꯦ ꯁꯥꯒꯠꯂꯛꯑꯕꯅꯤꯅ ꯑꯩꯈꯣꯏ ꯁꯤꯗꯗꯤ ꯑꯗꯨꯒꯨꯝꯕ ꯃꯐꯝꯁꯨ ꯀꯌꯥꯗ ꯂꯩꯇꯕꯅꯤꯅ ꯆꯠꯇ꯭ꯔꯦ ꯍꯥꯏ ꯇꯔꯦ ꯃꯔꯨꯝ ꯄꯜꯂꯛꯄꯗꯣ ꯑꯩꯈꯣꯏꯗꯤ ꯆꯠꯄꯁꯨ ꯐꯪꯗ꯭ꯔꯤ ꯆꯠꯄ ꯆꯠꯅꯤꯡꯉꯤꯅꯦ ꯃꯔꯨꯞ ꯅꯨꯡꯕꯨ ꯅꯨꯡꯉꯥꯏꯔꯝꯅꯤꯗ
ꯃꯔꯨꯞ ꯅꯨꯡꯉꯥꯏꯕꯗꯤ ꯑꯗꯨꯝ ꯅꯨꯡꯉꯥꯏ ꯍꯥꯏꯇꯥꯔꯦ ꯃꯔꯨꯞ ꯑꯗꯨ ꯍꯣꯏ ꯃꯔꯨꯞꯁꯨ ꯍꯥꯏꯡ ꯑꯩꯈꯣꯏꯒ ꯑ ꯇꯤꯇꯤ ꯑꯐꯥꯕ ꯑꯣꯏꯔꯀꯟꯗꯥ
ꯑꯩꯏꯁꯨ ꯐꯥꯎꯁꯦ ꯑꯗꯨꯝ ꯐꯥꯎꯒꯦ ꯈꯟꯗꯅꯤꯗꯣꯁꯦ ꯀꯌꯥ ꯐꯪꯗꯕ ꯑꯗꯨꯅꯅꯦ ꯍꯜꯂꯣ ꯍꯜꯂꯣ
ꯍꯜꯂꯣ ꯑꯥ ꯃꯔꯨꯞ ꯉꯁꯤ ꯅꯨꯃꯤꯗꯥꯡ ꯀꯔꯤ ꯌꯦꯟꯁꯥꯡ ꯑꯣꯏꯅ ꯆꯥꯗꯣꯔꯤꯒꯦ ꯃꯔꯣ
ꯑꯩꯈꯣꯏꯒꯤ ꯑꯗꯨꯝ ꯀꯩ ꯍꯥꯏꯇꯥꯔꯦ ꯍꯋꯥꯏ ꯅꯧ ꯑꯗꯨꯒꯨꯝꯕ ꯊꯥꯎ ꯉꯥꯛꯇ ꯆꯥꯏꯗꯕ ꯁꯥꯒꯠꯂꯛꯄꯁꯦ ꯊꯥꯎꯁꯤꯦ ꯆꯥꯅꯤꯡꯗꯦꯗ ꯑꯗꯨꯅ ꯌꯦꯁ ꯆꯥꯗꯗꯤ ꯌꯥꯔꯣꯏ ꯑ ꯈꯥ ꯆꯥꯎꯔꯦ ꯆ ꯀ
ꯍꯣꯏ ꯃꯔꯨ ꯑꯗꯨ ꯍꯋꯥꯏꯁꯦ ꯑꯃꯣꯝꯗ ꯑꯗꯨꯝ ꯐꯩꯗ ꯃꯔꯨꯞ ꯍꯋꯥꯏ ꯆꯥꯕ ꯍꯥꯏꯁꯤ ꯏꯁꯥ ꯏꯎ ꯀꯟꯈꯠꯂꯤꯅꯤ ꯍꯋꯥꯏꯁꯦ ꯑꯗꯨꯝ ꯀꯥꯟꯅꯩꯑꯕ ꯃꯔꯨꯞ ꯑꯇꯣꯞꯄ ꯆꯥꯗꯧ ꯁꯔꯨꯛꯄꯨꯗꯤ ꯍꯋꯥꯏꯒꯨꯝꯕ ꯆꯥꯕꯅꯅ ꯐꯩꯌꯦꯕ ꯑꯩꯁꯨ ꯍꯧꯖꯤꯛꯀꯥꯟꯁꯦ ꯍꯋꯥꯏ ꯆꯥꯛꯈꯠꯂꯛꯑꯦ ꯀꯟꯅ ꯍꯋꯥꯏꯁꯦ ꯍꯋꯥꯏꯁꯨ ꯍꯥꯎꯋꯦ ꯑꯗꯒꯤ ꯍꯣꯏ ꯅꯨꯡꯇꯤꯒꯤ ꯇꯣꯏꯅ ꯆꯥꯛꯈꯠꯂꯛꯑꯕꯨꯗꯤ ꯈꯔ ꯆꯥꯅꯤꯡꯇꯦ ꯑꯗꯨ ꯑꯣꯏ ꯇꯥꯔꯁꯨ ꯑꯗꯨꯝ ꯍꯋꯥꯏꯁꯦ ꯍꯧꯖꯤꯛꯀꯥꯟꯁꯦ ꯈꯔ ꯅꯨꯡꯉꯥꯏ ꯈ ꯂꯩꯌꯦ ꯍꯥꯏꯗꯤ ꯊꯥꯎ ꯅꯣꯡ ꯆꯥꯗꯧꯁꯔꯨꯕꯨꯗꯤ ꯍꯋꯥꯏ ꯆꯥꯕꯁꯤꯅ ꯈꯔ ꯐꯩ ꯃꯔꯨꯕꯨ ꯃꯔꯨꯕꯨ ꯃꯔꯨꯕꯨ ꯀꯩꯅꯣ ꯆꯠꯄꯤꯔꯤꯕ꯭ꯔꯣ ꯀꯣꯂꯦꯖ ꯅꯣꯡ ꯆꯠꯄ ꯈꯣꯠꯄ ꯀꯃꯥꯏꯅ ꯇꯧꯏꯤ ꯑꯗꯩ ꯑꯦꯛꯖꯥꯝꯁꯨ ꯅꯛꯁꯤꯜꯂꯛꯑꯦ ꯍꯧꯖꯤꯛꯇꯤ ꯑꯣꯖꯥꯅ ꯀꯔꯤ ꯀꯔꯤ ꯇꯥꯛꯏꯕ ꯍꯥꯏꯗꯤ ꯑꯣꯖꯥꯕꯨ ꯀ꯭ꯂꯥꯁ ꯐꯖꯅ ꯂꯧꯕ꯭ꯔꯥ ꯅꯠꯇ꯭ꯔꯒꯅ ꯀꯔꯝ ꯀꯔꯝ ꯇꯧꯏꯦ ꯍꯧꯖꯤꯛꯄꯣ ꯑꯩꯗꯤ ꯆꯠꯇꯕꯁꯨ ꯀꯨꯏꯔꯦ
ꯋꯥ ꯥꯁ ꯑꯛꯖꯥꯝꯦ ꯑ ꯐꯔ ꯂ
ꯈꯪꯗꯦꯗ ꯃꯔꯨꯞ ꯇꯧꯔꯤꯁꯦ ꯃꯔꯨꯞ ꯑꯦꯛꯖꯥꯝꯅ ꯃꯔꯣꯟꯑꯃ ꯅꯛꯁꯤꯜꯂꯛꯄꯅꯦ ꯀ꯭ꯂꯥꯁꯁꯨ ꯆꯠꯇꯦ ꯑꯗꯨꯅ ꯍꯣꯏ ꯍꯌꯦꯡ ꯃꯔꯨꯞꯀꯤ ꯃꯅꯥꯛꯇ ꯂꯥꯛꯑꯒ ꯈꯔ ꯇꯥꯊꯣꯛ ꯇꯥꯁꯤꯟ ꯇꯧꯅꯕ ꯍꯥꯏꯗꯨꯅꯤ ꯃꯔꯨꯞ ꯑꯁꯤꯅ ꯑꯁꯤꯅ ꯅꯠꯇ꯭ꯔꯒꯗꯤ ꯎꯄꯥꯏ ꯂꯩꯇꯦ ꯃꯔꯨꯞꯇꯤ ꯑꯃꯨꯛ ꯂꯥꯏꯔꯤꯛꯁꯨ ꯃꯌꯥꯝ ꯄꯥꯔꯝꯒꯅꯤ ꯃꯔꯨꯞꯗꯤꯤ ꯑꯃꯨꯛ ꯍꯥꯟꯅꯩꯗꯨꯁꯨ ꯑꯉꯥꯡ ꯑꯣꯏꯔꯤꯀꯥꯟꯗ ꯍꯧꯅꯁꯨ ꯂꯥꯏꯔꯤꯛꯇ ꯑꯗꯨꯝ ꯍꯩꯔ ꯂꯥꯛꯄꯅꯤꯗꯣ ꯏꯃꯥ ꯏꯄꯥꯅ ꯍꯥꯏꯗꯤ ꯃꯔꯨꯞꯀ ꯄꯨꯜꯂꯦꯅ ꯃꯃꯥ ꯕꯕꯥꯅ ꯑꯗꯨꯝ ꯉꯥꯡꯉꯤꯝꯅꯤ ꯍꯥꯏꯗꯤ ꯅꯪꯒꯤ ꯅꯇꯥꯎꯅ ꯂꯥꯏꯔꯤꯛꯈꯩ ꯅꯪꯅ ꯍꯩꯇꯦꯅ ꯅꯥꯟꯅꯔꯤꯕ ꯉꯥꯛꯇꯅꯦ ꯑꯗꯨꯅ ꯃꯔꯛꯇꯤ ꯂꯥꯏꯔꯤꯛꯁꯨ ꯑꯗꯨꯝ ꯐꯔꯛꯄꯅꯤꯅ ꯑꯗꯨꯝ ꯃꯔꯨꯞꯗꯤ ꯑꯦꯛꯖꯥꯝ ꯀꯔꯤ ꯀꯔꯥ ꯅꯨꯡꯉꯥꯏꯅꯁꯨ ꯊꯥꯈꯤꯅꯤ ꯈꯜꯂꯦ ꯃꯔꯨꯞ ꯑꯗꯨꯅ ꯃꯔꯨꯞ ꯃꯅꯥꯛꯇ ꯂꯥꯛꯑꯒ ꯇꯥꯊꯣꯛ ꯇꯥꯁꯤꯟ ꯈꯔ ꯇꯧꯅꯗ ꯅꯠꯇ꯭ꯔꯒꯗꯤ ꯑꯩꯍꯥꯛꯁꯨ ꯍꯟꯗꯛꯇꯤ ꯌꯥꯗꯧ ꯃꯥꯟꯗ꯭ꯔꯦ ꯃꯔꯨꯞ
ꯃꯔꯨꯞ ꯑꯗꯨ ꯍꯧꯖꯤꯄꯨ ꯄꯨꯡ ꯀꯌꯥ ꯀꯌꯥꯗꯪ ꯇꯨꯝꯒꯦ ꯍꯧꯖꯤꯛꯄꯣ ꯉꯟꯇꯥ ꯇꯨꯝꯕ ꯉꯝꯕ꯭ꯔꯥ ꯅꯠꯇ꯭ꯔꯒꯅ ꯁꯥꯕꯒꯤ ꯑꯩꯈꯣꯏ ꯇꯨꯝ ꯌꯥꯗꯕꯒꯤ ꯈꯨꯠꯂꯩ ꯑꯃ ꯂꯩꯕꯗꯨ ꯇꯧꯕ꯭ꯔꯣ
ꯑꯁ ꯑꯗꯨꯗꯤ ꯇꯨꯝꯕꯁꯤꯗꯤ
ꯑꯣ ꯃꯔꯨꯞ ꯑꯗꯨꯅꯤ ꯇꯧꯔꯤꯁꯤ ꯆꯞ ꯃꯥꯟꯅꯩ ꯑꯩꯁꯨ ꯁꯥꯕꯅꯤꯅ ꯑꯃꯨꯛ ꯉꯥꯟꯇꯁꯨ ꯇꯨꯝꯖꯤꯟ ꯉꯝꯗ꯭ꯔꯦ ꯑꯗꯒꯤ ꯈꯤꯇꯪ ꯍꯥꯏꯗꯤ ꯊꯦꯡꯂꯞ ꯇꯧꯔꯛꯄꯒꯤ ꯍꯥꯏꯗꯤ ꯅꯨꯡꯁꯤꯠꯀꯥ ꯑꯌꯤꯡꯕ ꯈꯔ ꯈꯔ ꯁꯤꯜꯂꯛꯄ ꯑꯗꯒꯤ ꯐꯦꯟꯒ ꯊꯥꯕꯅꯤꯅ ꯐꯦꯟꯒ ꯊꯥꯕꯅꯤꯅ ꯈꯤꯇꯪꯗꯤ ꯐꯔꯦ ꯍꯥꯏꯗꯤ ꯏꯪꯊꯔꯀꯥꯟꯗꯗꯤ ꯃꯤ ꯃꯤꯔꯥꯎ ꯈꯣꯟ ꯃꯆꯤꯛ ꯃꯤꯔꯥꯎꯈꯣꯟ ꯇꯥꯔꯛꯇ꯭ꯔꯀꯥꯟꯗ ꯍꯥꯏꯗꯤ ꯈꯤꯇꯪ ꯏꯪꯕꯅ ꯅꯨꯡꯉꯥꯏꯔꯦ ꯑꯗꯨꯝ ꯀꯥꯟꯗ ꯇꯨꯝꯗꯕ ꯑꯗꯒꯤ ꯂꯩꯗꯅ ꯍꯧꯖꯤꯛꯇꯤ ꯑꯃꯨꯛ ꯂꯨꯖ ꯂꯣꯏꯔꯁꯨ ꯂꯨꯖ ꯂꯣꯏꯔꯦ ꯍꯥꯏꯅ ꯏꯪꯕꯁꯨ ꯅꯠꯇꯦ ꯇꯧꯔꯤꯁꯦ ꯂꯨꯖ ꯂꯣꯏꯔ ꯉꯥꯏꯍꯥꯛ ꯂꯩ ꯑꯃꯨꯛ ꯁꯥꯒꯠꯂꯛꯑꯅꯤ ꯑꯣꯔ ꯅꯣꯡꯃꯗ ꯂꯨꯖꯕꯁꯦ ꯑꯅꯤ ꯑꯍꯨꯝꯂꯛꯇꯤ ꯂꯨꯖꯔꯦ ꯑꯗꯨꯝ ꯍꯥꯏꯗꯤ ꯑꯩꯈꯣꯏꯅ ꯑꯃꯨꯛ ꯍꯥꯟꯅꯗꯒꯤ ꯏꯁꯥꯁꯤ ꯏꯪꯒꯟꯕ ꯍꯥꯏꯁꯨ ꯑꯣꯏꯗꯦꯗꯣ ꯁꯤ ꯍꯥꯏꯗꯤ ꯏꯪꯒꯟꯕ ꯃꯤꯁꯨ ꯂꯩꯗꯅ ꯏꯪꯒꯟꯕ ꯑꯗꯒꯤ ꯁꯥꯒꯟꯕ ꯍꯥꯏꯗꯅ ꯂꯩ ꯑꯩꯈꯣꯏꯅ ꯑꯃꯨꯛ ꯍꯥꯟꯅꯗꯒꯤꯁꯨ ꯌꯥꯝ ꯏꯪꯒꯟꯕ ꯍꯥꯏꯗꯨ ꯑꯣꯏꯔꯛꯇꯕꯅꯤꯅ ꯑꯁꯥꯕ ꯃꯐꯝꯗ ꯂꯩꯔꯀꯥꯟꯗꯗꯤ ꯄꯪꯁꯥꯗ ꯁꯥꯕꯗꯨꯅꯤ ꯇꯧꯔꯤꯖꯦ
ꯃꯩꯌꯥꯝ ꯃꯨꯛꯈꯤ ꯒꯥꯟꯗꯗꯤ ꯄꯨꯔꯥ ꯐꯔꯛꯅꯤꯗꯣ
ꯁꯥꯕꯅꯤꯅ ꯁꯥꯔꯤ ꯃꯊꯛꯁꯤꯗ ꯍꯧꯖꯤꯛꯀꯥꯟꯖꯦ ꯕꯦꯔ ꯀꯥꯕ ꯑꯃ ꯑꯣꯏꯔꯦ ꯍꯧꯖꯤꯛꯀꯥꯟꯖꯦ ꯃꯔꯨꯞꯈꯣꯏ ꯑꯗꯣꯝ ꯅꯥꯀꯟꯗꯗꯤ ꯀꯔꯤꯝ ꯇꯧꯗꯕ꯭ꯔ ꯀꯥꯡꯒꯤ ꯐꯤꯕꯝꯗꯤ ꯀꯃꯥꯏ ꯇꯧꯋꯤ
ꯃꯔꯨꯞ ꯑꯗꯨꯁꯨ ꯕꯦꯔꯥꯅꯤꯅꯦ ꯁꯥꯔꯀꯥꯟꯗ ꯑꯩꯈꯣꯏ ꯀꯥꯡꯁꯤꯁꯨ ꯑꯃꯨꯛ ꯆꯤꯈꯠꯂꯛꯄꯅꯤꯅ ꯇꯧꯔꯤꯁꯦ ꯀꯥꯡ ꯆꯤꯛꯄꯅꯤ ꯑꯃꯨꯛ ꯀꯥꯡꯈꯟ ꯊꯥꯗꯕꯁꯨ ꯌꯥꯗꯦ ꯀꯥꯡꯈꯟ ꯊꯥꯕ ꯍꯥꯏꯁꯨ ꯑꯗꯨꯝ ꯁꯥꯏꯗꯣ ꯚꯥꯏ ꯀꯥꯡꯈꯟ ꯁꯥꯕꯅꯤꯅ ꯀꯥꯡꯈꯟ ꯈꯜꯂ ꯀꯥꯡꯈꯟ ꯈꯜꯂ ꯇꯨꯝꯕ ꯍꯥꯏꯖꯤꯁꯨ ꯁꯥꯕꯅꯤꯅ ꯑꯃꯨꯛ ꯀꯥꯡꯈꯟꯁꯤꯁꯨ ꯈꯟꯅꯤꯡꯗꯦ ꯀꯥꯡꯁꯨ ꯆꯤꯡꯅꯤꯡꯗ ꯇꯧꯐꯝ ꯂꯥꯛꯐꯝ ꯈꯪꯗꯕꯤꯅꯤ ꯇꯧꯔꯤꯁꯤ ꯃꯔꯨꯞ ꯑꯗꯨꯅ ꯄꯨꯔꯥ ꯀꯔꯤ ꯍꯥꯏꯅꯤ ꯊꯥꯏꯅꯒꯤ ꯄꯥꯎꯔꯧ ꯍꯥꯏꯔ ꯀꯥꯜꯂꯦ ꯐꯨ ꯀꯥꯟꯗ꯭ꯔꯦ ꯐꯨ ꯍꯥꯏꯗꯣ
ꯀꯥꯂꯦꯟ ꯊꯥ ꯍꯥꯏꯕꯁꯤ ꯑꯩꯒꯤ ꯋꯥꯈꯜꯗꯗꯤ ꯁꯨꯡꯂꯥꯛꯄꯨ ꯂꯥꯛꯍꯟꯅꯤꯡꯗꯦ ꯅꯤꯡꯊꯝ ꯊꯥꯗ ꯑꯗꯨꯝ ꯂꯩꯍꯟꯅꯤꯡꯉꯦ ꯅꯤꯡꯊꯝꯊꯥꯅ ꯈꯔ ꯍꯦꯟꯅ ꯄꯥꯝꯖꯩ ꯍꯥꯏꯇꯥꯔꯦ ꯑꯩ ꯑꯩꯒꯤ ꯑꯣꯏꯅ
ꯍꯣꯏ ꯍꯣꯏ ꯑꯗꯨ ꯀꯥꯂꯦꯟ ꯊꯥꯖꯩ ꯑꯃ ꯃꯣꯏ ꯁꯥꯟꯅ ꯈꯣꯠꯅꯕ ꯍꯣꯏ ꯆꯨꯝꯃꯤ ꯀꯥꯂꯦꯟꯊꯥꯁꯤ ꯑꯃꯔꯣꯝꯗ ꯁꯥꯟꯅ ꯈꯣꯠꯅꯕ ꯅꯨꯃꯤꯠꯀꯤ ꯃꯇꯝ ꯁꯥꯡꯏꯤ ꯅꯣꯡꯃꯒꯤ ꯃꯇꯝ ꯁꯥꯡꯉꯦ ꯍꯥꯏꯖꯔꯤꯕ ꯑꯌꯨꯛꯀꯤ ꯃꯇꯝ ꯁꯥꯡ ꯊꯕꯛ ꯇꯧꯕꯩꯗꯤ ꯃꯇꯝ ꯃꯌꯥꯝ ꯁꯥꯡꯅꯕ ꯑꯗꯨ ꯑꯣꯏ ꯇꯥꯔꯁꯨ ꯍꯥꯏꯗꯤ ꯀꯔꯤ ꯍꯥꯏꯅꯤ ꯅꯨꯡ ꯅꯨꯡꯉꯥꯏꯇꯦ ꯍꯥꯏꯇꯥꯔꯦ ꯍꯥꯏꯗꯤ ꯀꯥꯔꯦꯟ ꯊꯥꯗꯒꯤꯗꯤ ꯅꯤꯡꯊꯝꯊꯥꯅ ꯍꯦꯟꯅ ꯄꯥꯝꯃꯦꯕ ꯇꯨꯝꯕꯁꯨ ꯅꯨꯡꯉꯥꯏꯕ ꯑꯗꯒꯤꯗꯤ ꯊꯕꯛ ꯑꯗꯨꯕꯨꯗꯤ ꯈꯔꯥꯑꯗꯨ ꯑꯣꯏꯇꯥꯔꯁꯨ ꯅꯨꯡꯉꯥꯏꯗꯅꯅ ꯑꯃꯨꯛ
ꯁꯥꯒꯠꯂꯛꯄꯅꯤꯅ ꯊꯕꯛ ꯇꯧꯕꯁꯨ ꯃꯄꯨꯡ ꯐꯥꯗꯦ
ꯍꯣꯏ ꯍꯣꯏ
ꯃꯔꯨꯞ ꯉꯁꯤꯒꯤꯗꯤ ꯈꯖꯤꯛ ꯊꯦꯡꯁꯤꯜꯂꯛꯑꯕ ꯃꯥꯜꯂꯦ ꯑꯗꯨꯅ ꯉꯁꯤꯒꯤꯗꯤ ꯍꯌꯦꯡ ꯑꯃꯨꯛ ꯋꯥꯔꯤ ꯐꯖꯅ ꯁꯥꯟꯅꯔꯁꯦ ꯑꯗꯨꯗꯨꯅ ꯍꯂꯣ ꯃꯔꯨꯞ ꯍꯂꯣ ꯇꯥꯕ꯭ꯔꯣ ꯍꯜꯂꯣ ꯇꯥꯕ꯭ꯔꯣ ꯃꯔꯨꯞ ꯃꯔꯨꯞ